ꯍꯜꯂꯣ ꯃꯥꯏ ꯐ꯭ꯔꯦꯟ ꯀꯦꯟ ꯌꯨ ꯍꯦꯌꯔ ꯃꯤ
ꯀ ꯇꯁ
ꯇꯥꯕ꯭ꯔꯣ
ꯏꯠꯇꯎꯕꯤꯌꯥ
ꯎ ꯇꯥꯕ꯭ꯔꯣ
ꯇꯥꯏꯌꯦ ꯇꯥꯏꯌꯦ ꯀꯩꯗꯔꯤ ꯅ
ꯑꯥ ꯎ
ꯀꯩꯗꯧꯔꯤ ꯅꯣ ꯅꯪꯕꯨꯨ
ꯃꯔꯔ ꯎꯁ ꯕꯣꯟ ꯊꯦꯡꯅ ꯌꯦꯡꯉꯕꯒꯤ ꯁꯨꯝ ꯄꯣꯊꯥꯔꯝꯃꯤꯌꯦ
ꯑꯆꯥ ꯑꯆꯥ ꯎꯝ ꯋꯥꯔꯜ ꯀꯞꯀꯁꯦ ꯑꯩꯈꯣꯏ ꯑꯝꯇꯪ ꯀꯥꯎ ꯐꯪꯉꯤ ꯅꯨꯡꯉꯥꯏꯔꯣꯏꯗ꯭ꯔꯣ
ꯔꯁꯤꯌꯥꯅ ꯁꯤꯜꯂꯑꯅꯤ ꯔꯁꯤꯌꯥꯒꯤ ꯑꯃ ꯔꯁꯤꯌꯥ ꯃꯁꯤ ꯇꯥꯕꯅ ꯑꯩꯈꯣꯏꯒꯤ ꯅ ꯅꯦꯁꯅꯦꯜ ꯅꯦꯁꯅꯦ ꯎꯝ ꯀꯔꯤꯉꯩꯁꯦ ꯐꯨꯠꯕꯣꯜ ꯅꯣꯠ ꯁꯦꯂꯦꯛꯇꯦꯠ ꯀꯥꯡꯕꯨ ꯍꯥꯏꯁꯦ ꯋꯥꯔꯜ ꯀꯞꯀꯤ ꯅꯣꯠ ꯁꯦꯂꯦꯛꯇꯦꯠ ꯀꯥꯡꯨ ꯍꯥꯏꯁꯦ ꯔꯁꯤꯌꯥ ꯅ ꯄꯣꯆꯔꯗ ꯇꯧꯔ ꯁꯤꯜꯂꯦ ꯍꯥꯏꯩꯅ ꯇꯥꯗ꯭ꯔꯣ
ꯑꯗꯨꯗꯤ ꯀꯥꯏ ꯍꯥꯄꯨ ꯎꯝ ꯇꯤꯝ ꯍꯥꯄꯨ ꯃꯌꯥꯝ ꯃꯌꯥꯝ ꯂꯥꯛꯑꯣꯏꯗ꯭ꯔꯥ
ꯂꯥꯛꯑꯣ ꯂꯥꯛꯑꯣ
ꯎꯝ
ꯎ ꯏꯟꯗꯤꯌꯥꯒꯤꯁꯨꯐꯥꯎꯐꯥꯎꯕ ꯂꯩꯖꯦ ꯏꯟꯗꯣꯅꯦꯁꯤꯌꯥꯒꯤ ꯐꯥꯎꯕ ꯂꯩ ꯏꯟꯗꯤꯌꯥꯒꯤ ꯂꯩ ꯅꯥꯖꯌꯥꯒꯤ ꯂꯩ ꯑꯗꯩ ꯆꯩꯅꯥꯒꯤꯁꯨ ꯂꯩ ꯑ ꯋꯥ ꯊꯥꯔꯇꯤ ꯋꯥ ꯊꯥꯔꯇ
ꯎꯝ
ꯆꯥꯝꯃꯒ ꯇꯔꯥꯍꯨꯝꯗꯣꯏ ꯂꯩ ꯏꯟꯗꯤꯌꯥꯁꯦ ꯇꯁꯦꯡꯕꯩꯗꯤ ꯏꯟꯗꯤꯌꯥꯁꯦ ꯆꯥꯎꯈꯠꯍꯟꯉꯦ ꯗꯃꯦꯅꯤ ꯆꯥꯎ ꯀꯗ ꯃꯤꯗ
ꯎꯝ ꯆꯥꯝ ꯀꯨꯟꯊ꯭ꯔꯥ ꯇꯔꯨꯛꯅꯤꯗ
ꯆꯝ ꯀꯨꯟꯊ꯭ꯔꯥ ꯇꯕ꯭ꯔꯥꯅꯦ ꯑ ꯃ ꯑꯗꯨꯗꯤ ꯌꯥꯝ ꯌꯥꯝ ꯌꯥꯅꯤꯡ ꯊꯥꯖꯗꯦꯕꯣ
ꯍꯥꯟꯅ ꯅꯥꯏꯟꯇꯤ ꯁꯤꯛꯁ ꯍꯥꯟꯅ ꯅꯥꯏꯟꯇꯤ ꯁꯤꯛꯁꯇ ꯂꯩꯔꯨꯔꯕ ꯇꯨ ꯊꯥꯎꯖꯟ ꯑꯩꯥꯏꯠꯇꯤꯟꯗ ꯍꯧ ꯋꯥ ꯊꯥꯔꯇꯤ ꯁꯤ ꯁꯤꯁ ꯇꯔꯦ
ꯏꯁꯁ ꯑꯗꯨꯗꯤ ꯃꯅꯤꯄꯨꯔꯒꯤ ꯑꯐꯥꯎꯕꯉꯩꯁꯤꯅ ꯐꯥꯎꯔ ꯐꯥꯎꯔ ꯅꯨꯄꯤꯒꯤꯁꯨ ꯁꯤꯟ ꯁꯤꯟꯗꯅ ꯀꯣꯏꯕ ꯀꯥꯡꯉꯨꯁꯤꯅꯗꯤ ꯃꯣꯏ ꯄꯩꯁꯥ ꯄꯥꯏꯔꯦꯒ ꯈꯜꯂꯤꯁꯤꯗꯤ ꯔꯦꯡꯀꯤꯡꯗꯨꯒꯤ ꯌꯦꯡꯉꯨꯔꯗꯤ ꯌꯥꯝꯅ ꯌꯥꯝꯅ ꯑꯥꯎꯁ ꯇꯔꯤꯦ
ꯎꯝ ꯑꯁ
ꯣꯏ ꯑꯗꯨꯗꯤ ꯀꯩ ꯇꯧꯗ꯭ꯔꯣ ꯏꯟꯗꯤꯌꯥꯗꯨꯗꯤ ꯌꯥꯝ ꯊꯤꯅ ꯃꯈꯥ ꯗꯥꯎꯟ ꯆꯠꯇ꯭ꯔꯣ
ꯑꯥ ꯍꯥꯏꯗꯒꯦ
ꯌꯥꯔꯣꯖ ꯑꯁꯝ ꯇꯧꯂ ꯕꯣꯜ ꯁꯥꯟꯅꯗ꯭ꯔꯦꯃꯤ ꯍꯦ ꯍꯣ ꯈꯔꯞ ꯄꯥꯏ ꯈ꯭ꯔ ꯄꯥꯏ ꯈꯔ ꯀꯣꯏ ꯆ ꯑꯩꯈꯣꯏꯒꯤ ꯚꯤꯗꯤꯑꯣ ꯈꯔ ꯅꯣꯏ ꯁꯣꯁꯤꯦꯜ ꯃꯦꯗꯤꯌꯥꯗ ꯇꯧꯔꯤꯉꯩꯗ ꯇꯧꯔꯤꯖꯥꯠꯂꯥ ꯅꯠꯇ꯭ꯔꯒꯅ
ꯎꯝ ꯈꯪꯉꯦ ꯈꯪꯉꯦ
ꯎꯁꯜꯂꯕ ꯂꯥꯁꯇ꯭ꯔꯣ
ꯎꯝ
ꯃꯇꯥꯎ ꯌꯥꯗꯕꯩꯅꯦ ꯍꯥꯏꯔꯛꯑꯣꯅꯦ ꯌꯥꯔꯦꯅꯦ ꯑꯗ ꯃꯦꯁꯤꯔ ꯔꯣꯔꯅꯥꯟꯗꯣꯁꯤꯅ ꯃꯗꯥꯎ ꯌꯥꯗꯕꯅꯦ ꯍꯥꯏꯁꯦ ꯃꯥꯒꯤ ꯔꯦꯡꯀꯤꯡꯗꯨꯗꯤ ꯑꯗꯨꯝ ꯏꯁꯇꯦꯖꯁꯨ ꯋꯥꯡꯈꯠꯂꯤꯕ ꯅꯠꯇ꯭ꯔꯥ ꯍꯟꯗ ꯗꯦꯕ ꯌꯣꯅꯠ ꯇꯦ ꯑꯗꯒꯤ ꯀꯩꯁꯨ ꯇꯧꯗꯦꯕ
ꯎꯝ
ꯗꯤꯌꯥꯁꯨ ꯇꯧꯔꯤꯖꯕꯨ
ꯎꯝ
ꯅꯥꯏ ꯑꯩꯈꯣꯏ ꯃꯦꯁꯤ ꯑꯣꯏꯔꯣ ꯔꯥꯟꯗꯣ ꯍꯣꯏꯁꯦ ꯀꯔꯤꯗꯩ ꯅꯦꯃꯥꯔ ꯍꯣꯏ ꯑꯗꯩ ꯄꯄꯦ ꯍꯣꯏ ꯌꯥꯝꯅ ꯍꯣꯏꯁꯦ ꯇꯛꯋꯥꯗ ꯄꯨꯔꯛꯑꯒ ꯁꯥꯟꯅꯍꯟꯁꯤꯔꯣ ꯃꯣꯏꯖ ꯇꯔꯝ ꯑꯃ ꯑꯃ ꯑꯣꯏꯍꯟꯕ
ꯎꯝ
ꯑꯗꯗꯤ ꯃꯅꯤ ꯄꯨꯒꯤ ꯃꯆꯥ ꯑꯩꯈꯣꯏ ꯐꯥꯎ ꯐꯥꯎꯔꯤ ꯂꯩꯔꯤꯉꯩꯗꯅ ꯑꯦ ꯑꯩꯗꯤ ꯅꯦꯁꯅꯦ ꯅꯦꯁꯅꯦꯜ ꯂꯦꯚꯦꯜꯗ ꯀꯥꯎꯕ ꯅꯠꯇꯕ ꯍꯥꯏꯇꯥꯔꯦ ꯑꯩꯅ ꯁꯥꯟꯅꯍꯅꯤꯡꯉꯤꯗꯅ ꯑꯩꯈꯣꯏ ꯂꯩꯀꯥꯏꯒꯤ ꯕꯣꯜ ꯁꯥꯟꯅꯕ ꯑꯗꯨꯝ ꯂꯩꯗꯅ ꯇꯣꯔꯅꯥꯃꯦꯟꯒꯨꯝꯕ ꯊꯣꯛ ꯄꯥ ꯑꯗꯒꯤ ꯑꯗꯨꯝ ꯃꯃꯤꯡ ꯑꯁꯦꯜ ꯀꯥꯎꯕꯨ ꯀꯥꯎꯗꯕ ꯑꯗꯨꯅ ꯇꯣꯉꯥꯟꯕ ꯑꯃꯅꯦꯕꯀꯣ ꯃꯣꯏꯉꯩꯁꯦ ꯈꯣꯝꯖꯤꯜ ꯂꯒꯥ ꯑꯩꯏ ꯃꯣꯏꯒꯤ ꯏꯁꯇꯥꯔ ꯄ꯭ꯂꯦꯌꯔꯉꯩꯁꯤ ꯀꯧꯔꯒ ꯁꯥꯟꯅꯍꯟꯕ
ꯎꯝ
ꯃꯣꯏ ꯍꯥꯞꯄꯨꯒꯗ ꯒꯅ ꯃꯣꯏꯦ ꯑꯩꯏ ꯅꯩꯅꯏꯅꯤ ꯍꯦꯍꯥ
ꯀꯥꯎꯕꯨꯕꯗꯤ ꯇꯥꯏꯌꯦꯛ ꯈꯪꯗꯦ ꯃꯅꯤꯄꯨꯔ ꯑꯗꯨꯅꯦ ꯃꯣꯏ ꯀꯥꯏꯗ ꯠꯑꯋꯥꯒꯤ ꯃꯐꯝꯗ ꯀꯧꯍꯟ ꯈꯟꯒ ꯃꯦ ꯄꯁꯕꯅꯠꯇꯗ
ꯃꯥꯅꯦ ꯎꯝ
ꯑꯦꯂꯦꯟꯕꯣ ꯎ ꯀꯣꯁꯅꯥ ꯑꯩꯕꯥꯕꯥꯃꯤ ꯀꯍꯦꯟꯒꯦꯗꯃꯦ
ꯃꯥꯅꯦꯦ
ꯑꯣꯦ ꯈꯪꯗꯦꯅ ꯇꯧꯔꯤꯁꯦ
ꯎꯝꯝ ꯎꯝ
ꯀꯞꯁꯦ ꯈꯔ ꯉꯟꯅ ꯉꯟꯅ ꯂꯩꯔꯗꯤ ꯐꯒꯗꯕꯅꯤꯅ ꯅꯨꯡꯗꯥꯡ ꯑꯊꯦꯡ ꯑꯊꯦꯡꯕ ꯂꯩꯔꯦ ꯑꯍꯤꯡ ꯑꯊꯦꯡ ꯑꯊꯦꯡ ꯂꯩꯔꯕꯅꯤ
ꯑꯦꯁꯤꯌꯥ ꯄꯣꯛꯕꯅꯤꯗ ꯑꯗꯨ ꯅꯠꯇ꯭ꯔꯗꯤ ꯏꯔꯣꯛꯀꯨꯝꯕꯗ ꯑꯗꯒꯤ ꯃꯦꯛꯁꯤꯀꯣ ꯁꯣꯂꯨꯝ ꯁꯥꯎꯒꯤꯗꯖꯤꯕꯣ ꯀ ꯇꯧꯉ ꯑꯗꯨ ꯌ ꯆꯀꯤꯅꯤ ꯍꯥꯏ ꯑꯗꯗꯤ
ꯑꯗꯤꯦ ꯑꯩꯈꯣꯏ ꯁꯤꯗ ꯇꯣꯔꯅꯥꯃꯦꯟ ꯑꯃ ꯁꯤꯜꯂꯦ ꯉꯁꯤ ꯃꯃꯥꯡꯗ ꯁꯤꯟꯕꯅꯦꯕꯀꯣ
ꯑꯥ ꯑꯥ
ꯇꯣꯔꯅꯥꯃꯦꯟ ꯑꯃ ꯁꯤꯜꯂꯦꯕ ꯉꯁꯤ ꯎꯝ ꯀꯩꯅꯣ ꯄꯦꯅꯥꯜꯇꯤ ꯈꯇꯪ ꯀꯩꯅꯩꯅ ꯍꯜꯇ ꯀ ꯇ
ꯄꯦꯅꯥ ꯏꯟꯆꯦ ꯈꯛꯇꯪ ꯑꯦ ꯄꯊꯣꯛꯄ ꯌꯥ ꯋꯥꯔ ꯅꯪ ꯉꯥꯟꯂꯕ ꯑꯥ
ꯑꯦ ꯍꯧꯖꯤꯛ ꯍꯧꯖꯤꯛ ꯇꯧꯔꯤꯅꯦ ꯑꯩ ꯌꯦꯡꯕꯁꯨ ꯎꯒꯦ ꯇꯧꯔꯤꯅꯦ ꯄꯦꯅꯥꯜꯇꯤ ꯈꯔ ꯈꯥꯎꯅ ꯀꯤꯞꯄꯔ ꯀꯤꯞꯄꯔ ꯂꯩꯔꯅꯤꯅ ꯒꯣꯜ ꯑꯆꯧꯕꯩꯅꯦꯕꯀꯣ ꯄꯦꯅꯥꯇ ꯄꯦꯅꯥꯜꯇꯤ ꯈꯇꯪ ꯌꯥꯗ ꯔꯣ ꯗꯅꯤꯁꯀꯤ ꯔ ꯐꯥ ꯂ ꯀꯥꯎ ꯆꯦꯕ ꯑꯩꯈꯣꯏꯒ
ꯌꯥꯏꯌꯦ ꯌꯥꯏꯌꯦ
ꯅꯣꯏꯒꯤ ꯀꯔꯤ ꯃꯃꯤ ꯀꯧꯒꯦ ꯑꯗꯨꯕꯨ ꯀ ꯆꯅꯗꯣ
ꯈꯪꯗꯦ ꯁꯨꯝ ꯇꯣꯔꯅꯥꯃꯦꯟꯁꯦ ꯀꯩꯅꯣ ꯇꯧꯔ ꯁꯤꯂꯛꯏꯅ ꯀꯣ ꯑꯩ ꯅꯉꯣꯟꯗ ꯊꯥꯕꯤꯔꯛꯀꯦ ꯍꯟꯗꯛꯀꯤꯗꯤ ꯂꯣꯏꯔꯦꯕꯀꯣ ꯉ ꯇꯧꯔꯤꯕ ꯍꯧꯖꯤꯛ ꯍꯧꯖꯤꯛ ꯑꯗꯣ ꯀꯩꯅꯣ ꯇꯧꯔꯒ ꯑꯩ ꯅꯉꯣꯟꯗ ꯊꯥꯔꯛꯀꯦ ꯃ
ꯊꯣꯏ ꯌꯥꯝ ꯆꯥꯗꯦꯗ ꯅꯅꯥꯕ ꯍꯍꯥꯟꯅ ꯁꯤꯡꯖꯃꯩꯗ ꯑꯃꯨꯛ ꯁꯤꯡꯖꯃꯩꯗ ꯑꯩꯈꯣꯏꯅ ꯃꯥꯔꯖꯤꯤꯡꯒꯤꯗ ꯂꯥꯏ ꯈꯨꯔꯨꯝꯕ ꯆꯠꯂꯨꯏꯕꯀꯣ ꯃꯥꯏ ꯀꯒ ꯁꯤꯅꯦꯃ ꯌꯥꯗꯏꯗ ꯍꯜꯂꯥꯛ ꯀꯗ ꯏꯃꯣꯏ ꯏꯔꯣꯏꯅ ꯌꯨꯝꯅ ꯍꯧꯏꯕ ꯃꯤ ꯑꯆꯧ ꯁꯣ ꯋꯥ ꯋꯥ ꯃꯣꯏꯒꯤ ꯁꯄꯣꯀꯔ ꯑꯩꯈꯣꯏꯒꯤ ꯕꯣꯜ ꯁꯥꯟꯅꯕꯗꯣ ꯐꯤꯜꯁꯨ ꯄꯤꯛꯍꯧꯋꯦꯕ ꯐꯤꯜꯁꯨ ꯄꯩꯁꯥ ꯄꯤꯛꯑꯦꯕ ꯃꯣꯏ ꯑꯗꯨꯏꯁ ꯁꯤ ꯃ ꯑꯗꯨꯕꯤꯗ ꯏꯔꯣꯏꯁ ꯅꯩꯍꯧꯔꯤꯕ ꯃꯤꯁꯨ ꯃꯁꯥ ꯑꯆꯕ ꯉꯥꯛꯇꯅꯦ ꯑꯗꯨꯕꯨꯗꯤ
ꯎꯝ ꯎꯝ
ꯎ ꯎꯔ ꯅꯣꯡꯁꯨꯨ ꯆꯦꯜꯍꯧꯕꯁꯤꯅ
ꯕꯣꯜꯁꯦ ꯄꯥꯝꯖꯕ ꯃꯤꯗꯤ ꯑꯗꯨꯛ ꯐ ꯁꯨꯕꯅꯤꯅꯦ
ꯃꯥꯅ ꯍꯣꯏ ꯄꯥꯝꯃꯦ ꯑꯗꯨꯒꯤ ꯋꯥꯗꯤ ꯈꯣꯡ ꯅꯥꯔ ꯀꯣꯣꯡꯇꯕ ꯨꯡ ꯉꯟꯊꯣꯛꯑꯕ ꯅꯨꯃꯤꯠ ꯍꯨꯝꯅꯤ ꯄꯊꯥꯔꯅ ꯉꯝꯅꯕꯤꯁꯤ ꯅꯣꯡ ꯊꯥꯔꯒ ꯄꯣꯣꯟ ꯁꯥꯗꯔꯛꯑꯏꯦ ꯍꯧꯖꯤꯛ ꯇꯧꯕ ꯑꯩꯈꯣꯏ ꯇꯣꯜꯕꯒꯤ ꯆꯥꯎ ꯃꯥꯟꯅ ꯇꯧꯅꯤ ꯄꯥꯝꯖꯕꯁꯦ
ꯇꯧꯕꯗꯗꯤꯅꯦ ꯃꯥꯅꯦ ꯀ ꯀꯣꯔꯣꯅꯥꯗ ꯂꯩ ꯊꯦꯛꯈꯤꯕꯣꯝ ꯑꯗꯨ ꯅ ꯏꯁꯦꯞ ꯇꯥꯗ꯭ꯣꯏꯔꯣ
ꯑ ꯑꯗꯨ ꯑꯗꯨꯝ ꯁꯥꯟꯅ ꯂꯣꯕꯀꯣ ꯍꯣꯏꯒꯤ ꯂꯤꯁꯜꯂꯒ ꯃꯁꯥꯒꯤ ꯑꯗꯨꯝ ꯑꯣꯃꯝ ꯇꯥꯖꯈꯤꯕꯗꯣ
ꯎꯝ
ꯑꯗꯨ ꯇꯧꯕꯤꯅꯤ ꯑꯗꯨ ꯇꯧꯕꯅ ꯐꯩꯅ ꯍꯥꯏꯕꯅꯦꯕ ꯑꯗꯨꯅꯤꯗ ꯑꯩꯁꯦ ꯁꯣꯔꯁꯨ ꯄꯜꯂ ꯣꯅ ꯈ꯭ꯋꯥꯏ ꯄꯥꯝꯖꯕ ꯑꯁꯦ
ꯎꯝ ꯚꯥꯏ ꯁꯟꯗꯦ ꯁꯟꯗꯦ ꯇꯥꯕ꯭ꯔꯥ ꯇꯥꯕ꯭ꯔꯣ ꯍꯜꯂꯣ
ꯎ
ꯔꯃꯤꯁꯥꯟ ꯑꯥ ꯁꯟꯗꯦ ꯁꯟꯗꯦ ꯀꯩꯅꯣ ꯇꯧꯕ ꯑꯃꯁꯨ ꯂꯩꯌꯦꯕ ꯁꯟꯗꯦ ꯁꯟꯗꯦꯅꯦ ꯁꯟꯗꯦ ꯁꯟꯗꯦ ꯑꯩꯈꯣꯏ ꯄꯦꯅꯥꯜꯇꯤ ꯀꯥꯎꯕ ꯑꯃꯁꯨ ꯂꯩ ꯄꯦꯅꯥꯜꯇꯤ ꯏ ꯉꯥꯟ ꯍꯒ ꯇꯣꯅ ꯃꯤ ꯟꯅ ꯑꯦ ꯑꯗꯨꯣ ꯑꯗꯨ ꯊꯣꯛꯣꯛꯁꯤꯔꯀꯥꯏ
ꯑꯩ ꯆ ꯑꯗꯨ ꯃꯑꯦ ꯑꯗꯨꯗꯤ ꯉꯥꯟ ꯉꯥꯅꯨꯒꯤꯗꯃ ꯃꯤ ꯀꯥꯎꯊ ꯅꯒꯥꯅꯤ ꯇꯜꯂꯦꯕ
ꯑ
ꯂꯨꯄꯥ ꯀꯌꯥ ꯀꯌꯥ ꯐꯣꯡꯃꯝꯗꯅ
ꯐꯣꯝ ꯃꯃꯜꯗꯣ ꯍꯟꯗꯛꯇꯤ ꯍꯟꯗꯛꯇꯤ ꯂꯨꯄꯥ ꯆꯥꯇ꯭ꯔꯨꯛ ꯑꯣꯏꯕꯅꯤꯅ ꯂꯨꯄꯥ ꯆꯥꯇ꯭ꯔꯨꯛꯇꯅ ꯋꯤꯟꯅꯔꯅ ꯉꯥꯅꯨ ꯑꯅꯤ ꯑꯗꯨꯗꯒꯤ ꯍꯣꯏ ꯅꯪ ꯉꯥꯅꯨ ꯑꯅꯤꯔꯣꯏ ꯀꯥꯎꯔꯦꯅꯦ ꯑꯁ ꯅꯗꯧꯔ ꯑꯩꯈꯣꯏ ꯁ꯭ꯋꯥꯏꯗ ꯑꯦ ꯋꯥꯟ ꯗꯦ ꯃꯦꯠꯆꯅꯦꯕ ꯑꯗꯣ ꯑꯗꯨꯗꯒꯤ ꯀꯔꯤ ꯀꯔꯤ ꯁꯤ ꯐꯥꯏꯅꯦꯜ ꯆꯪꯕꯈꯩꯗꯨꯅ ꯕꯣꯏꯂꯔ ꯄꯤ ꯍꯥꯏꯕ ꯀꯩꯅꯣꯝ ꯍꯥꯏꯕꯅꯤ
ꯑꯣ
ꯎ ꯃꯤꯁꯦ ꯁꯥꯟꯕꯤꯅꯕ ꯂꯩꯇꯦ ꯁꯥꯟꯅꯕ ꯈꯔ ꯂꯩ ꯁꯥꯟꯅꯕ ꯃꯤ ꯈꯔ ꯂꯩꯔꯗꯤꯀꯣ
ꯑꯥ ꯍꯣ ꯊꯣꯛꯁꯤ ꯊꯣꯛꯁꯤ ꯏꯇꯥꯎ ꯑꯗꯨꯝ ꯊꯣꯛꯁꯤ ꯀꯣ ꯑꯗꯦ
ꯎꯝ
ꯌꯥꯏꯌꯦ ꯌꯥꯏꯌꯦ ꯕꯣꯟ ꯃꯇꯥꯡꯁꯤꯅ ꯕꯣꯟꯒꯤ ꯃꯔꯤꯁꯦ ꯅꯩꯃꯤꯅꯦ ꯍꯧꯖꯤꯛ
ꯎꯝ
ꯐꯔꯦ ꯏꯇꯥꯎ ꯑꯩꯁꯨ ꯊꯕꯛ ꯑꯃ ꯍꯥꯏꯗꯣꯛꯇꯨ ꯂꯩꯌꯦꯕꯀꯣ
ꯍ ꯍꯣꯍꯣꯍꯣ ꯍꯥꯏ ꯗꯣꯎꯔꯣ ꯍꯥꯢꯗꯣꯎꯔꯣ
ꯍꯜꯂꯣ ꯃꯔꯨꯞ ꯑꯩ ꯊꯕꯛ
ꯇꯥꯏꯌꯦ ꯇꯥꯏꯌꯦ ꯅꯪ ꯇꯥꯗ꯭ꯔꯣ ꯍꯣꯏ ꯍꯣꯏ ꯍꯣꯏ ꯌꯥꯏ ꯌꯥꯏ ꯎꯝ ꯎꯝ ꯎꯝ